ꯇꯥꯔꯔꯕ
ꯑ
ꯑꯣ ꯇꯥꯏꯦ ꯇꯔꯦ ꯑꯩꯗꯣ ꯀꯩꯅꯣ ꯅꯣꯏꯕꯧ ꯄꯨꯈꯠꯂꯦ ꯍꯥꯏꯕꯗꯨꯗ ꯀꯌꯥꯝ ꯀꯟꯅ ꯍꯣꯁꯄꯤꯇꯥꯜꯂꯥꯏꯁ ꯇꯧꯦ ꯍꯥꯏꯕꯗꯨꯗ ꯀꯌꯥꯝ ꯀꯟꯅ ꯁꯤꯔꯁ ꯑꯣꯏꯔꯤꯅꯣ ꯈꯣꯠꯂꯤꯅꯣꯅ ꯍꯪꯒꯦ ꯇꯧꯕꯅꯤꯅꯦ
ꯎ ꯈꯪꯗꯦꯗ ꯚꯥꯏ ꯑꯍꯜ ꯂꯩꯅꯥꯅꯤꯗ
ꯍꯥꯏꯗꯤ ꯑꯥ
ꯅ ꯁꯥꯒ ꯁꯥ ꯀꯜꯦꯟꯕꯕꯤꯅꯅꯦ
ꯎꯝ
ꯑꯍꯜ ꯂꯩꯅꯥꯔꯕꯅꯤꯅ ꯑꯗꯨꯝ ꯈꯪꯗꯦ ꯆꯥꯕ ꯊꯛꯄꯗꯁꯨ ꯑꯗꯨꯝ ꯈꯔ ꯂꯩꯔꯦꯕ ꯀꯥꯟ ꯆꯥꯟꯕꯒ ꯑꯣꯏꯗꯅ ꯅꯨꯡꯁꯥ ꯁꯥꯅꯤꯅ
ꯃꯥꯥꯟ ꯃꯥꯥꯟ
ꯑꯗꯨꯗꯨꯅ ꯀꯌꯥ ꯆꯥꯕ ꯈꯣꯠꯄꯁꯨ ꯇꯧꯗꯕꯅꯤꯅ ꯑꯗꯨꯝ ꯑꯟꯕ ꯑꯣꯏꯁꯜꯂꯛꯄꯁꯨ ꯑꯗꯨꯝ ꯅꯥꯕꯗꯣ
ꯑꯝ
ꯑꯗꯨ ꯑꯣꯏꯕ ꯑꯗꯨ ꯈꯪꯗꯦ ꯑꯗꯨ ꯃꯥꯏꯗꯣ ꯈꯔ ꯗꯣꯛꯇꯔꯅꯁꯨ ꯈꯪꯗꯦ ꯏ ꯋꯥꯠꯂꯦ ꯈꯣꯠꯂꯦ ꯀꯥꯏꯅ ꯈꯔ ꯍꯥꯏꯌꯦꯕ
ꯕꯤꯄꯤꯤ ꯂꯣ ꯀꯩꯀꯩꯗꯤ ꯑꯣꯏꯗꯕ꯭ꯔꯥ
ꯑꯣ ꯑꯗꯨ ꯑꯗꯨꯒ ꯈꯔ ꯑꯣꯏꯌꯦꯕ
ꯎꯝ ꯄꯨꯊꯔꯛꯑꯕ
ꯄꯨꯊꯔꯛꯇꯣꯏꯗꯣ ꯂꯩ ꯂꯩ ꯂꯩꯔꯤ ꯑꯩꯕꯗꯤ ꯌꯨꯝ ꯃꯝꯗ ꯂꯥꯛꯄ ꯑꯩ ꯍ ꯅꯪ ꯀꯣꯜ ꯇꯧꯔꯛꯏꯁꯦ ꯀꯩ ꯂꯩꯔꯒꯦꯁꯦ
ꯍ ꯅꯪ ꯅꯥꯏꯑꯦ ꯅꯣꯏꯕꯨ ꯄꯨꯈꯠꯂꯤꯗꯣ ꯇꯥꯕꯩꯁꯨꯣ ꯑꯗꯨꯗꯩꯗꯣ ꯀꯌꯥꯝ ꯁꯦꯔꯁ ꯑꯣꯏꯔꯤꯣꯏꯅꯣ ꯍꯪꯒꯦꯅ ꯍꯧ ꯆꯥꯕ ꯅꯨꯃꯤ ꯀꯌꯥꯅꯤ ꯁꯨꯔꯒꯦ ꯚꯥꯏ ꯄꯩꯁꯥꯗꯤ ꯆꯪꯕ ꯍꯧꯔꯛꯑꯃꯅꯤ
ꯆꯪꯉꯦ ꯄꯩꯁꯥꯕꯨꯗꯤ ꯈꯔ ꯄ꯭ꯔꯥꯏꯚꯦꯠꯅꯤꯅꯀꯣ
ꯎꯝ
ꯍꯥꯏꯐꯦꯠꯇ ꯄꯨꯈꯠꯂꯦ ꯑꯗꯨꯝ ꯈꯔ ꯆꯪꯉꯤ ꯅꯨ ꯅꯤꯅꯤꯨꯛ ꯅꯤꯅꯤ ꯑꯨꯛꯇꯨ ꯁꯨꯗ ꯉꯥꯏꯔꯤꯗ
ꯎꯝ ꯍ ꯍꯌꯦꯡꯗꯕꯁꯨ ꯌꯥꯗꯕꯅꯤꯗꯣꯅꯤ ꯑꯍꯟ ꯑꯣꯏꯣꯏꯁꯤꯜꯂꯛꯄꯗꯨꯗ ꯇꯧꯔꯤꯅꯦ ꯁ ꯁꯣꯟꯖꯜꯂꯛꯄ ꯄꯨꯂ
ꯎꯝ ꯗꯣꯛꯇꯔꯅꯕꯨꯗꯤ ꯀꯩꯁꯨ ꯇꯧꯔꯣꯏ ꯈꯣꯠꯂꯣꯏꯅ ꯍꯥꯏꯕ ꯆꯂꯄꯒꯤ ꯉꯏꯅꯤ
ꯇꯝꯅꯅꯤ ꯍꯣꯏ
ꯎꯝ ꯈꯔ ꯐꯖꯅ ꯄꯤꯊꯣꯛꯑꯣ ꯑꯗꯨꯝ ꯍꯥꯏꯔꯛꯑꯦꯕ ꯐ ꯎ ꯑ ꯈꯪꯒꯦ
ꯍꯣꯏ ꯀꯩꯅꯣ ꯃꯁꯥꯗꯣ ꯈꯪꯗꯦꯅꯦ ꯆꯤꯟꯖꯥꯛꯁꯨ ꯆꯤꯟꯖꯥꯛꯅꯅꯤꯗ ꯚꯥꯏ ꯍꯧꯖꯤꯛ ꯃꯇꯝꯁꯤꯗꯕꯨ
ꯃꯥ ꯍꯥꯏꯗꯤ ꯐ ꯍꯥꯏꯗꯤ ꯀꯩꯅꯣ ꯇꯧꯋꯦꯗꯅ ꯆꯤꯟꯖꯥꯛꯁꯤꯗ ꯍꯧꯖꯤꯛꯇꯤ
ꯍꯥꯔ ꯍꯥꯞꯄꯄꯥ ꯈꯣꯠꯄ
ꯑꯝ
ꯑꯝ ꯂ ꯂꯩꯗꯅꯣ
ꯁꯥꯕꯁꯨ ꯐꯠ ꯁꯥꯒꯠꯂꯦꯅ ꯍꯧꯖꯤꯛꯇꯤ
ꯎꯝ
ꯊꯥꯏꯅꯒ ꯃꯥꯟꯅꯗ꯭ꯔꯦꯗꯅ ꯔꯣꯒꯤꯠꯔ
ꯃꯥ ꯏꯕ ꯑꯍꯟꯗ ꯅꯠꯇꯗꯤꯕ ꯅꯍꯥ ꯑꯩꯈꯣꯏꯁꯨ ꯥꯏ ꯏꯁꯁꯤ ꯌꯦꯡꯊꯣꯛꯎꯑꯗꯤ ꯂꯥꯏꯅꯥꯒꯤ ꯂꯥꯏꯅꯥ ꯑꯅ ꯉꯥꯏꯔꯝꯃꯗꯕꯅꯦ
ꯉꯥꯡꯔꯝꯗꯣꯏꯅꯤ ꯉꯔꯝꯗꯣꯏꯅꯤ ꯍꯣꯏ ꯑꯩꯈꯣꯏꯅ ꯑꯃꯨꯛ ꯈꯔ ꯍꯛꯇꯥꯥꯡꯗ ꯋꯥꯍꯟ ꯅꯠꯇꯕꯅꯤꯅ ꯍꯒꯟ ꯊꯧꯕꯒꯤ ꯈꯨꯗꯣꯛꯇ ꯋꯥꯅꯦꯕ ꯎꯝ ꯑ ꯃꯣꯏ ꯑꯍꯟꯅꯤꯅ ꯃꯣꯏꯗꯤ ꯁꯣꯟꯖꯜꯂꯛꯄꯅꯤꯅꯀꯣ ꯑ ꯈꯤꯇꯪ ꯇꯧꯕꯒ ꯈꯤꯇꯪ ꯇꯧꯋꯦꯗ ꯆꯤꯄꯦ ꯆꯤꯄꯦꯠ ꯑꯗꯨꯝ ꯅꯥꯕꯗꯣ ꯑꯗꯨ ꯑꯣꯏꯌꯦꯕ
ꯇꯧꯔꯤ ꯄꯣꯠꯅꯤꯅ ꯚꯥꯏ ꯑꯩꯈꯣꯏꯁꯨ ꯈꯤꯇꯪ ꯍꯦꯟꯖꯜꯂꯨꯕ ꯍꯥꯏꯗꯤ ꯍꯣꯏ ꯎꯁꯣ ꯑꯃꯨꯛꯀ ꯆꯠꯄ ꯌꯥꯎꯔꯨꯕ ꯍꯥꯏꯇꯥꯔꯦ ꯆꯥꯛ ꯍꯩꯖꯥꯟꯅꯔꯨꯔꯗꯤ ꯑꯩꯈꯣꯏꯁꯨ ꯑꯗꯨꯝ ꯃꯅꯤꯡ ꯆꯪꯕ ꯑꯁꯤꯗꯤ ꯑꯗꯨꯝ ꯍꯧꯅ ꯁꯥ ꯑꯕ
ꯎꯝ ꯑꯩꯈꯣꯏꯁꯨ ꯑꯏꯪ ꯑꯁꯥꯒ ꯑꯣꯟꯅꯔꯛꯄꯗꯒ ꯑꯃꯨꯛ ꯁꯣꯛ ꯂꯥꯏꯍꯧ ꯊꯣꯛꯧ ꯅꯥꯕ ꯑꯗꯨꯝ ꯌꯥꯏ ꯄꯣꯠꯅꯤ ꯑꯗꯣ ꯑꯩꯈꯣꯏꯅ ꯑꯃꯨꯛ ꯅꯍꯥ ꯑꯣꯏꯔꯤꯕꯩ ꯃꯣꯏꯒꯤ ꯇꯥꯏꯞꯇ ꯊꯨꯗꯣꯛꯄ ꯉꯝꯗꯕꯒꯤ ꯀꯩꯅꯣ ꯇꯧꯕꯒꯤ ꯈꯤꯇꯪ ꯐꯕ ꯋꯥꯅꯤ ꯀꯣꯏꯕꯤ ꯌꯦꯡꯊꯣꯛꯗꯦꯁ
ꯎꯝ ꯃꯥꯥꯏ ꯀꯩꯅꯅ ꯇꯧꯖꯂꯦ ꯍꯥꯏꯗꯤ ꯃꯁꯤ ꯥꯏ ꯑꯩꯈꯣꯏ ꯍꯤꯡꯒꯣꯜ ꯅꯨꯡꯒꯣꯜ ꯆꯥꯎꯈ꯭ꯔꯒꯗꯤꯀꯣ ꯍꯥꯏꯗꯤ ꯑꯩꯈꯣꯏ ꯆꯥꯖꯒꯗꯕꯗꯨꯗꯤ ꯏꯟꯖꯥꯡ ꯅꯥꯄꯤꯗꯨꯗꯤ ꯊꯥꯔꯒ ꯑꯩꯈꯣꯏ ꯏꯁꯥꯅ ꯑꯗꯨꯝ ꯊꯥꯖ ꯈꯣꯠꯆ ꯇꯧꯔꯒ ꯑꯩꯈꯣꯏ ꯍꯤꯡꯒꯣꯜꯗ ꯄꯥꯟꯕ ꯍꯥꯔ ꯍꯥꯞ ꯐꯠꯇꯕꯒꯨꯝꯕꯁ ꯆꯥꯕꯁꯤꯅ ꯐꯔꯕꯖꯥꯠ ꯍꯥꯏꯗꯤ ꯀꯩꯊꯦꯜꯗꯒꯤ ꯂꯩꯔꯨꯕꯁꯤꯗꯤ ꯐꯠꯇ꯭ꯔꯦ ꯍꯥꯏꯕ
ꯃꯥꯅꯦ ꯃꯥꯅꯦ ꯑꯗꯨ ꯀꯩ ꯊ ꯀꯩ ꯀ ꯊꯥꯏ ꯐꯪ
ꯎꯝ ꯃꯣꯏ ꯍꯧꯖꯤꯛ ꯆꯥꯟꯁꯤꯗ ꯍꯥꯔꯗꯒꯤ ꯍꯦꯟꯗꯣꯛꯇꯅ ꯄꯠꯊꯗꯅꯕ ꯑꯃꯨꯛ ꯍꯥꯞꯄꯤꯗꯣ ꯑꯗꯩꯗꯤ ꯀꯦꯃꯤꯀꯦꯜ ꯃꯥꯅꯤ ꯇꯞ ꯅꯠꯇꯕ ꯄꯣꯠꯁꯦ ꯆꯥꯎꯔꯨꯅꯨꯕꯁꯤꯗꯅꯦꯕ ꯍꯥꯏꯅꯔꯤꯁꯦ
ꯍꯂꯧꯗꯤ ꯄꯥꯉꯗ ꯉꯥꯏꯔꯤ ꯃꯨꯟꯕꯅ ꯍꯥꯜꯂꯦ
ꯎꯝ ꯑꯗꯨ ꯃꯤ ꯈꯔꯗꯤ ꯆꯥ ꯆꯥꯁꯨ ꯑꯩꯈꯣꯏꯁꯨ ꯑꯗꯨꯝ ꯆꯥꯗꯤ ꯆꯥꯔꯤꯅꯤ ꯎꯄꯥꯏ ꯂꯩꯇꯦ ꯤ ꯑꯗꯨꯝ ꯊꯣꯛꯑꯕꯅꯤꯅ ꯑꯗꯨꯏꯁꯨ ꯍꯪꯗꯗ ꯚꯏ ꯁꯥꯗꯤ ꯐꯠꯇꯦ ꯈꯪ ꯈ꯭ꯔꯪꯅ ꯑꯗꯨꯝ ꯐꯠꯇꯦ ꯈꯪ ꯈ꯭ꯔꯪꯅ ꯑꯗꯨꯝ ꯇꯧꯔ ꯂꯩꯔꯦꯕ
ꯍꯣꯏ ꯑꯍꯥꯎꯕꯗꯤ ꯑꯗꯨꯝ ꯆꯥꯅꯤꯡꯕꯗꯣ ꯐꯠꯇ꯭ꯔꯦ ꯈꯪꯉꯁꯨꯀꯣ
ꯎꯝ
ꯈꯥꯎꯒꯦ ꯍꯥꯏꯗꯤ ꯑꯩꯈꯣꯏꯁꯤꯅ ꯑꯃꯨꯛ ꯀꯃꯥꯏ ꯍꯥꯏꯗꯣꯏꯅꯣ ꯅꯍꯥꯟ ꯌꯞ ꯂꯥꯎꯔꯤꯕꯔꯤꯕꯟꯅꯤꯅ
ꯎꯝ
ꯑ ꯀ ꯇꯥꯏ ꯀ ꯇꯕꯣ ꯑꯃ ꯇꯥꯏꯗ ꯑꯦ ꯑꯗꯨ ꯍꯥꯏꯔꯒ ꯅꯪ ꯀꯩꯅꯣ ꯊꯕꯛꯀ ꯆꯠꯄ꯭ꯔꯣ
ꯑꯩ ꯚꯥꯏ ꯊꯕꯛ ꯆꯠꯇꯦ ꯑꯩ ꯌꯨꯝꯗ ꯁꯨꯝ ꯑꯩ ꯀꯩꯅꯣ ꯍꯟꯇꯛ ꯑꯦꯛꯖꯥꯝ ꯑꯃ ꯊꯥꯒꯦ ꯀꯟꯅ ꯄ꯭ꯔꯤꯄꯦꯔꯦꯁꯟꯗꯤ ꯈꯔꯗꯤ ꯍꯣꯏ ꯌꯥꯝ ꯀꯟꯅꯗꯤ ꯇꯧꯗꯦ ꯚꯥꯏ ꯈꯔꯗꯤ ꯇꯧꯔꯦ
ꯀꯩ ꯑꯦꯛꯖꯥꯝ ꯅ
ꯁꯨꯝ ꯀꯝꯄꯤꯇꯤꯇꯤꯞ ꯑꯦꯛꯖꯥꯝꯒꯨꯝꯕ ꯀꯩꯒꯨꯝꯕ ꯁꯦꯟꯇ꯭ꯔꯦꯜꯒꯤ ꯈꯔ ꯊꯥꯁꯤꯔꯅ
ꯑꯥ ꯀꯣꯆꯤꯡ ꯀꯣꯆꯤꯡꯗꯤ ꯈꯦꯦꯜꯁꯇ꯭ꯔꯥ
ꯑꯩ ꯍꯥꯟꯅ ꯀꯩꯅꯣꯃ ꯑꯃꯗꯤ ꯆꯠꯂꯝꯃꯦ ꯑꯗꯨꯗꯒꯤ ꯑꯃꯨꯛ ꯂꯦꯞꯄꯦ ꯍꯟꯗꯛ ꯑꯃꯨꯛ ꯆꯠꯀꯅꯤ ꯚꯥꯏ ꯀꯩꯅꯣ ꯑꯩ ꯑꯦꯛꯖꯥꯝ ꯍꯥꯏꯗꯤ ꯀꯣꯂꯦꯖ ꯑꯦꯛꯖꯥꯝ ꯂꯣꯏꯔꯒ
ꯎꯝ ꯒꯤꯦ ꯂꯪꯗꯨ ꯆꯂꯅꯣ
ꯑꯩ ꯉꯁꯥꯏ ꯑꯩꯈꯣꯏ ꯑꯗꯨꯋꯥꯏ ꯑꯅꯛꯄꯗ ꯆꯠꯂꯤꯗꯕ ꯀꯩꯅꯣꯗ ꯕꯖꯥꯔ ꯃꯅꯨꯡꯗ ꯑꯗꯨꯝ ꯆꯠꯂꯦ
ꯎꯝ ꯑꯜ ꯂꯨ ꯔꯃꯅꯤ ꯀꯣꯕ
ꯈꯪꯗꯦꯗꯕ ꯍꯣꯏ ꯀꯩꯅꯣꯒꯨꯝꯕꯗꯤ ꯈꯔ ꯇꯥꯏꯝ ꯃꯦꯅꯦꯖꯃꯦꯟ ꯀꯩꯀꯩ ꯈꯔ ꯍꯩꯔꯒ ꯈꯣꯠꯂꯒꯗꯤ ꯑꯗꯨꯝ ꯌꯥꯕ ꯖꯥꯠꯅꯤꯗ ꯄꯥꯏ ꯂꯨꯚ ꯂꯨꯏ ꯨ ꯍꯥꯏꯗꯤ ꯑꯦꯛꯁꯄꯤꯔꯤꯟ ꯌꯥꯝꯃꯤꯗꯅ ꯍꯥꯏꯗꯤ ꯑꯩꯈꯣꯏ ꯂꯥꯛ ꯔꯣꯝꯗ ꯊꯥꯔꯛꯀꯗꯣꯏꯅꯤ ꯈꯟꯕꯅ ꯃꯣꯏ ꯂꯤꯁꯤꯡ ꯑꯃ ꯑꯅꯤ ꯈꯛꯇꯅꯦꯕ ꯈꯟꯗꯣꯏꯖꯦ
ꯎꯝ ꯅꯪ ꯅꯣꯡꯃꯗ ꯄꯨꯡ ꯀꯌꯥꯃꯨꯛꯀꯗꯤ ꯂꯥꯏꯔꯤꯛ ꯄꯥꯏ
ꯍꯏ ꯑꯩꯗꯤ ꯅꯣꯡꯃꯗ ꯂꯥꯏꯔꯤꯛ ꯄꯥꯕꯁꯦ ꯚꯥꯏ ꯈꯪꯗꯦ ꯑꯩ ꯅꯣꯡꯃꯗ ꯁꯤꯈꯩ ꯄꯥꯗ ꯌꯥꯗꯦꯗꯣ ꯑꯩꯁꯨ ꯀꯟꯁꯤꯁꯇꯦꯟꯁꯤꯗꯣ ꯄꯤꯕ ꯉꯝꯗꯦꯕ ꯑꯗꯨ ꯌꯨꯝ ꯑꯗ ꯂꯥꯏꯕ꯭ꯔꯤ ꯆꯠꯂꯒ ꯄꯥꯕꯗꯤ ꯅꯠꯇꯕꯅꯤꯅ ꯌꯨꯝꯗ ꯄꯥꯕꯅꯤꯅꯀꯣ ꯅꯣꯡꯃ__ ꯗ ꯄꯨꯡ ꯇꯔꯨꯛ ꯄꯥꯕ ꯌꯥꯎꯏ ꯑꯅꯤ ꯄꯥꯕ ꯌꯥꯎꯏ ꯂꯩꯗꯤ ꯁꯨꯛꯄꯥ ꯄꯥꯗꯕ ꯅꯨꯃꯤꯠꯁꯤ ꯁꯨ ꯌꯥꯎꯏꯤ ꯚꯥꯏ ꯑꯩꯅ ꯌꯥꯝ ꯁꯥꯡꯅ ꯄꯥꯒꯦ ꯄꯥꯔꯕꯗ ꯇꯔꯨꯛ ꯃꯉꯥꯏꯔꯦ
ꯄꯨꯡ ꯇꯔꯨꯛꯁꯦ ꯑꯗꯣꯛ ꯀ ꯍꯥꯏꯗꯤ ꯑ ꯑꯌꯨꯛꯇ ꯅꯨꯡꯊꯤꯟꯒꯨꯝꯕꯗꯤ ꯄꯥꯕ꯭ꯔꯥ
ꯅꯨꯡꯗꯤꯟꯗ ꯚꯏ ꯄꯥꯏ ꯑꯌꯨꯛꯇꯅꯦ ꯑꯌꯨꯛꯇ ꯑꯩ ꯄꯨꯡ ꯑꯅꯤ ꯐꯝꯕ ꯋꯥꯏ ꯑꯌꯨꯛꯇ ꯄꯨꯡ ꯑꯅꯤ ꯐꯝꯕ ꯋꯥꯏꯑꯗꯤ ꯑꯌꯨꯛꯁꯦ ꯑꯩꯒꯤ ꯀꯩꯅꯣ ꯂꯦꯠꯅꯥꯏꯠꯅꯦꯕ ꯍꯥꯏꯗꯤ ꯅꯨꯃꯤꯗꯥꯡꯗ ꯄꯨꯡ ꯃꯔꯤꯗꯩ ꯇꯥꯗꯅ ꯑꯃꯗꯤ ꯀꯝꯄꯜꯁꯔꯤ ꯅꯨꯃꯤꯗꯥꯡ ꯃꯗꯤ ꯐꯖꯅ ꯐꯝꯃꯦ ꯑꯗꯨꯒ ꯑꯌꯨꯛꯁꯤ ꯈꯤꯇꯪ ꯊꯦꯡꯉꯅꯤ ꯅꯨꯡꯁꯥ ꯁꯥꯒꯠꯂꯛꯑꯃꯤꯅ ꯐꯝꯕ ꯀꯨꯏꯅ ꯐꯝꯕ ꯉꯝꯗꯦꯕ ꯑꯗꯨꯅ ꯑꯌꯨꯛꯇ ꯄꯨꯡ ꯀꯥꯏ ꯄꯨꯡ ꯑꯃ ꯑꯅꯤ ꯐꯝꯕꯁꯤꯗꯤ ꯋꯥꯏꯑꯦꯕ ꯑꯌꯨꯛꯇꯗꯤ ꯑꯗꯨꯒ ꯅꯨꯡꯊꯤꯟꯗ ꯅꯍꯥꯛ ꯑꯃ ꯐꯝꯕꯒ ꯑꯗꯨꯒ ꯅꯨꯃꯤꯗꯥꯡ ꯃꯔꯨꯑꯣꯢꯅ ꯚꯥꯏ ꯗꯥꯥꯡꯍꯦ ꯌꯝ ꯄꯥꯏ
ꯀꯤꯁꯨ ꯍꯥꯏꯗꯤ ꯁꯥꯕꯅꯤꯅ ꯀꯌꯥ ꯆꯪꯉꯝꯃꯣꯏꯕ
ꯎꯝ ꯌꯥꯝ ꯁꯥꯏꯗꯅ ꯑꯗꯨꯗꯩ ꯂꯥꯡꯕ ꯈꯣꯠꯄꯒ ꯀꯩꯒ
ꯈꯔꯥ ꯍꯣꯏ ꯅꯨꯃꯤꯗꯥꯡꯗꯕꯨꯗꯤ ꯈꯔ ꯄꯥꯅꯤꯡ ꯉꯝꯒꯅꯤꯅ
ꯎꯝ
ꯍꯣꯠꯅꯧ ꯍꯣꯠꯅꯧ ꯀꯟꯅꯥ ꯍꯣꯠꯅꯧ ꯚꯥꯏ
ꯅꯪꯒꯤ ꯍꯣꯠꯗ꯭ꯔꯦ ꯍꯥꯏꯗꯨꯔꯥ ꯍꯥꯏꯖꯦ
ꯑꯩꯁꯨ ꯊꯤꯔꯤꯅꯤꯅꯦ ꯍꯣꯠꯅꯕ ꯌꯥꯕ ꯀꯩꯗꯧꯕ ꯌꯥꯕ
ꯍꯣꯏ ꯚꯥꯏ ꯑꯩꯈꯣꯏ ꯍꯧꯖꯤꯛ ꯍꯣꯠꯅꯗꯧꯕ ꯃꯇꯝꯅꯦ ꯚꯥꯏ
ꯃꯥꯅꯩ ꯍꯧꯖꯤꯛ ꯍꯧꯖꯤꯛ ꯑꯗꯣ ꯑꯩꯗꯤ ꯏꯃꯨꯡꯒꯤꯒ ꯁꯨꯝ ꯍꯣꯠꯅꯕꯗꯣ
ꯎꯝ
ꯑꯩꯈꯣꯏ ꯕꯣꯛꯀꯤ ꯅꯥꯁꯤꯟꯕꯅꯤꯅ ꯑꯗ ꯑꯩꯁꯨ ꯀꯣꯆꯤꯡꯅꯨꯡꯒ ꯆꯠꯀꯗꯧꯕ ꯆꯠꯇ ꯂꯩꯌꯦꯕ ꯈꯪꯅꯥ ꯍꯦꯛ ꯅꯥꯁꯟꯒꯤꯗꯅ
ꯃꯇꯝ ꯂꯩꯔꯤꯗ ꯚꯏ ꯄ ꯌꯥꯒꯤꯅꯤ ꯑꯩ ꯍꯟꯇꯛ ꯆꯠꯀꯗꯣꯏꯅꯦ ꯑꯗ ꯄꯨꯂꯞ ꯆꯠꯂꯁꯦ
ꯎꯝ ꯇꯝꯕꯗꯤ ꯉꯝꯗꯦꯗ ꯑꯗꯣ ꯑꯍꯟꯅ ꯁꯨꯝ
ꯎꯝ ꯃꯥꯅꯦ ꯃꯥꯅꯦ ꯑꯗꯨꯕꯨꯗꯤ ꯃꯥ ꯀꯁꯨ ꯀꯌꯥꯝ ꯀꯨꯏꯅꯕꯨ ꯅꯥꯔꯤꯅꯤ
ꯎꯝ ꯑꯣ ꯗꯣꯛꯇꯥꯔꯅ ꯍꯥꯏꯖ ꯃꯥꯅꯤ ꯁꯤ ꯇꯝꯕꯗꯤ ꯉꯝꯗꯦꯗ ꯁꯨꯃꯥꯏꯅ ꯊꯣꯛꯀꯅꯤ ꯁꯨꯃꯥꯏꯅ ꯊꯣꯛꯀꯅꯤꯗ
ꯃꯥ ꯃꯥ ꯑꯕꯨ ꯅꯥꯕꯨ ꯀꯅꯥꯅ ꯃꯥꯅꯗ ꯊ ꯇ
ꯑꯗꯨꯗ ꯁꯍ ꯑꯣꯏꯃꯗꯤ ꯈꯪꯗꯦꯗꯥꯁ
ꯎꯝ ꯐꯔꯦ ꯐꯔꯦ ꯌꯥꯝ ꯀꯟꯅ ꯁꯤꯔꯁꯨ ꯑꯣꯏꯗꯣꯏꯁꯦ ꯌꯥꯝ ꯐꯔꯕꯅꯤꯀꯣ ꯚꯥꯏ
ꯑꯥ ꯑꯗꯣ ꯎꯝ ꯃꯣꯏꯅ ꯍꯥꯏꯔꯗꯗꯤ ꯀꯩꯅꯣ ꯀꯩꯅꯣꯗꯁꯨ ꯈꯔ ꯁꯣꯛꯄ ꯃꯥꯜꯂꯦꯕ ꯀꯤꯠꯅꯤꯗ
ꯀꯥꯏꯗꯣꯅꯖ
ꯀꯅꯤ ꯗꯟ ꯈꯤꯇꯪ ꯄ꯭ꯔꯣꯕ꯭ꯂꯦꯝ ꯂꯩ ꯃꯥꯂꯦ
ꯑꯗꯨꯗꯤ ꯌꯥꯝ ꯐꯔꯛꯅꯤꯅꯦ ꯚꯥꯏ ꯏꯁꯤꯡ ꯑꯍꯟ ꯑꯣꯏꯔꯦ ꯃꯣꯏꯁꯦ ꯉꯥꯡꯅꯕꯁꯨ ꯋꯥꯕꯅꯤꯅꯦ
ꯋꯥꯕꯅꯤ ꯑꯗꯨ ꯏꯁꯤꯡ ꯌꯥꯝ ꯊꯣꯛꯣꯛꯑꯁꯨ ꯌꯥꯔꯣꯏꯕ
ꯎꯝ
ꯑꯗꯨꯖ ꯈꯪꯒꯦꯅ